ꯑꯣ
ꯑꯣ ꯇꯥꯕꯔ
ꯇꯥꯔꯦ ꯇꯥꯔꯦ
ꯑꯥ ꯀ ꯇꯧꯕ꯭ꯔꯥ ꯅꯪꯗꯤ ꯑ-ꯍꯧꯖꯤꯛ ꯅꯠꯂꯛꯄ꯭ꯔꯥ
ꯑꯁ ꯍꯧꯖꯤꯛ ꯃꯩ ꯂꯥꯛꯑꯦ ꯑꯩ ꯖꯒꯣꯏ ꯖꯒꯣꯏ ꯁꯥꯕ ꯆꯠꯀꯦ ꯇꯧꯕ ꯃꯩ ꯂꯥꯛꯑꯗꯤ
ꯁꯔꯣ ꯁꯔꯣ ꯑꯗꯨꯗꯤ ꯍꯧꯒꯤꯛ
ꯑꯩ ꯖꯒꯣꯏ ꯁꯥꯕ ꯌꯦꯡꯅꯤꯡꯕ꯭ꯔꯣ
ꯌꯦꯡꯅꯤꯡꯉꯦ ꯊꯥꯔꯛꯑꯣ
ꯊꯥꯔꯛꯄ ꯌꯥꯗꯦꯃꯦ
ꯌꯥꯗ꯭ꯔꯁꯨ ꯌꯥꯕꯤꯌꫭ
ꯅꯪ ꯑꯃꯨꯛ ꯄꯥꯝꯂꯛꯀꯅꯤꯅꯦ
ꯄꯥꯝꯗꯦꯕꯣ ꯑꯩꯗꯤ
ꯑꯥ ꯂꯞ ꯏꯁꯇꯣꯔꯤꯒꯤ ꯋꯥꯔꯤ ꯁꯥꯟꯅꯁꯦ ꯍꯥꯏꯕ꯭ꯔꯣ
ꯑꯩ ꯂꯩꯇꯦ ꯅꯪ ꯂꯩꯕ꯭ꯔꯣ ꯅꯪ ꯍꯥꯟꯅ ꯍꯥꯏꯔꯛꯑꯣ
ꯅꯪꯁꯦ
ꯐꯖꯕ꯭ꯔꯣ
ꯅꯁꯛꯁꯦ ꯐꯖꯕ ꯃꯥꯜꯂꯤꯀꯣ ꯁꯦꯁ ꯑꯁ ꯅꯨꯄꯥ ꯃꯌꯥꯝꯅ ꯀꯣꯏ ꯇꯥꯟ ꯇꯥꯟꯅꯔꯝꯗꯣ ꯃꯥꯟꯂꯤꯀꫭ ꯎꯝ
ꯅꯪꯁꯨ ꯅꯪꯁꯨ ꯄꯥꯝꯕ꯭ꯔꯣ
ꯑꯩꯗꯤꯅꯦ ꯈꯤꯇꯪ ꯈꯤꯇꯪ ꯄꯥꯝꯒꯦ ꯇꯧꯕꯀꯣ
ꯈꯤꯇꯪ ꯈꯤꯇꯪ ꯅꯠꯇꯦꯅꯆꯤꯟ ꯊꯤꯅꯣ ꯑꯩ ꯈꯪꯉꯦ
ꯁꯦꯡꯕꯔꯣ
ꯎꯝ ꯅꯪ ꯄꯥꯝꯃꯦ ꯍꯥꯏꯕꯗꯣ ꯑꯩ ꯈꯪꯉꯦꯕ
ꯑꯗꯨꯗꯤ ꯑꯩ ꯀꯦꯕ ꯍꯧꯔꯒꯦ
ꯀꯦꯗ꯭ꯔꯁꯨ ꯐꯖꯩꯗ
ꯏꯁ- ꯐꯖꯗꯕꯅꯤꯗ ꯑꯩꯗꯤ ꯍꯣꯔꯦꯟ ꯍꯣꯔꯦꯟ
ꯅꯨꯄꯤ ꯅꯨꯄꯤꯅ ꯅꯉꯣꯟꯗ ꯑꯗꯨꯝ ꯀꯣꯏ ꯏꯟ ꯏꯉꯅꯩ
ꯑꯁ ꯅꯨꯄꯤꯅꯅꯦ ꯐꯣꯟ ꯇꯧꯔꯛꯄꯅ ꯌꯥꯗ꯭ꯔꯦ ꯅꯨꯄꯤ ꯅꯨꯄꯤ ꯉꯥꯛꯇ ꯑꯩꯉꯣꯟꯗ
ꯑ ꯑꯣꯏꯔꯝꯒꯅꯦꯕ ꯑꯩ ꯈꯪꯉꯦꯕ ꯑꯗꯨ ꯑꯣꯏꯔꯁꯨ ꯂꯩꯁꯕꯤ ꯑꯔꯤꯕꯤ ꯑꯩ ꯂꯩꯁꯥꯕꯤ ꯑꯔꯤꯕꯤ
ꯑꯗꯨ ꯑꯗꯨꯗꯤ ꯅꯪꯁꯨꯑꯣꯏꯔꯝꯒꯗꯕ ꯃꯥꯜꯂꯦꯗ
ꯑꯩ ꯑꯩꯗꯤ ꯑꯔꯤꯕꯤ ꯅꯠꯇꯦ ꯑꯩꯗꯤ ꯉꯜꯂꯤꯑꯦ
ꯑꯦ ꯂꯥꯁꯇ ꯅꯪ ꯑꯣꯏꯔꯝꯗꯅꯀꯣ
ꯂꯥꯁꯇ ꯑꯩꯒꯤ ꯏꯆꯥ ꯑꯅꯤ ꯑꯍꯨꯝ ꯂꯩꯔꯗꯤ
ꯎꯝ ꯅꯪꯗꯤ ꯃꯅꯤꯄꯨꯔꯤ ꯌꯥꯝ ꯍꯩꯌꯦꯅ
ꯍꯩꯇꯦ
ꯑꯩꯗꯤ ꯃꯅꯤꯄꯨꯔꯤꯁꯨ ꯍꯩꯇꯦ
ꯌꯥꯝ ꯍꯩꯅ ꯅꯪꯁꯨ
ꯍꯩꯇꯦꯗ ꯑꯩꯗꯤ
ꯍꯩꯌꯦ ꯍꯩꯌꯦ
ꯅꯪꯗꯤ ꯑꯩꯉꯣꯟꯗꯒꯤ ꯌꯥꯝ ꯍꯩꯈ꯭ꯔꯦꯅꯦ
ꯌꯥꯝ ꯍꯩꯕ꯭ꯔꯣ
ꯑꯩꯗꯤ ꯑꯩꯗꯤ ꯀꯔꯤꯁꯨ ꯈꯪꯗꯕꯅꯦ ꯑꯗꯨ ꯑꯩꯗꯤ ꯑꯩꯗꯤ ꯀꯔꯤꯁꯨ ꯈꯪꯗꯕꯅꯦꯕꯀꯣ ꯑꯗꯨ ꯀꯅꯥꯅ ꯀꯅꯥ ꯀꯅꯥꯅ ꯍꯥꯏꯕꯅꯣꯁꯨ ꯈꯪꯗꯦ
ꯑꯥ
ꯆꯥꯛ ꯆꯥꯕꯗꯁꯨꯅꯦ ꯃꯅꯄꯨꯔꯤ ꯏꯪꯂꯤꯁ ꯃꯅꯤꯄꯨꯔꯤ ꯃꯩ ꯃꯩꯇꯩꯂꯣꯟ ꯍꯩꯅꯤꯡꯉꯥꯏ ꯇꯝꯕ ꯂꯩꯕꯅꯦ
ꯑꯣꯏꯔꯝꯒꯅꯤ ꯑꯣꯏꯔꯝꯒꯅꯤ
ꯑꯗꯨꯅꯦ ꯅꯪꯗꯣ ꯅꯪꯗꯣ ꯑꯉꯥꯡ ꯀꯌꯥ ꯄꯥꯝꯕ꯭ꯔꯥ ꯑꯁ ꯇꯔꯥ ꯈꯛꯇ
ꯇꯔꯥ ꯈꯛꯗ ꯌꯥꯝꯗꯦꯗ ꯌꯥꯝꯗꯦꯗꯥ ꯌꯥꯝꯗꯦꯗꯥ
ꯑꯗꯨꯗꯤ ꯏꯁ ꯌꯥꯝꯗꯦꯗ
ꯍꯣꯏ
ꯀꯨꯟ ꯀꯨꯟ ꯁꯨꯍꯜꯂꯣ
ꯑꯁꯀꯨꯟꯗꯤ ꯍꯧꯖꯤꯛꯀꯥꯟꯗꯤ
ꯍꯨꯝꯝꯝ
ꯂꯨꯕꯅꯤꯅ ꯋꯥꯒꯅꯤ ꯀꯨꯟꯗꯤ
ꯂꯨꯕꯅꯤꯅ
ꯑ ꯂꯨꯕꯅꯤꯅ
ꯑꯩ ꯂꯩꯔꯤꯁꯤꯗꯤ
ꯑ‌ꯦ
ꯑ ꯑꯥꯏ ꯌꯦꯝ ꯍꯤꯌꯔ ꯂꯩꯗꯅ
ꯅꯪ ꯉꯥꯏꯕ ꯄꯩꯁꯥ ꯄꯤꯊꯣꯛꯇꯗꯤ
ꯑꯩꯔꯥ ꯑꯩ ꯑꯩ ꯑꯩ ꯇꯧꯒꯦꯅꯦ ꯑꯩ ꯁꯦꯝꯒꯦꯅꯦ ꯏꯆꯦ ꯏꯆꯥ ꯀꯨꯟꯗꯣ ꯑꯩ ꯐꯖꯅ ꯁꯦꯝꯒꯦꯁꯦ ꯑꯆꯧꯕ ꯃꯤ ꯂꯣꯏꯅ ꯑꯣꯏꯍꯟꯒꯦ
ꯑꯗꯨꯗꯤ ꯅꯪ ꯑꯣꯏꯅ ꯄꯣꯛꯑꯣ ꯀꯨꯟꯗꯣ ꯍꯧꯖꯤꯛꯀꯥꯟ ꯅꯨꯄꯥꯅꯁꯨ ꯍꯧꯖꯤꯛꯀꯥꯟꯗ ꯅꯨꯄꯥꯅꯁꯨ ꯄꯣꯛꯄ ꯌꯥꯕꯅꯦ
ꯑ ꯑꯗꯨꯗꯤ ꯅꯪ ꯅꯪ ꯅꯨꯄꯥ ꯁꯥꯕ ꯇꯥꯕ ꯑꯩ ꯅꯨꯄꯤ ꯁꯥꯕ ꯇꯥꯕ
ꯍꯣꯏ
ꯑ ꯑꯗꯨꯗꯤ ꯑꯩꯈꯣꯏꯅꯤ ꯊꯨꯡꯅꯔꯅꯤꯅꯦ ꯑꯩꯅ
ꯑꯥ
ꯑꯗꯨꯗꯤ ꯊꯨꯡꯅꯥ ꯊꯨꯡꯅꯥꯕꯒꯤ ꯊꯨꯡꯅꯕꯒꯤ ꯏꯁꯩ ꯑꯃ ꯁꯛꯁꯦ ꯁꯦ ꯀꯥꯏꯅꯁꯤ
ꯅꯪꯟꯅꯔꯣꯟꯅꯔ ꯑꯩꯒꯤꯟꯃꯔꯣꯟꯅꯔ ꯈꯪꯗ꯭ꯔꯦ
ꯑꯩꯒꯤꯗꯣ ꯅ‌ꯦꯋꯥꯛ ꯅꯨꯡꯉꯥꯏ ꯇꯦꯕꯀꯣ ꯀꯩꯅꯣ ꯇꯧꯕ ꯋꯥꯏꯐꯥꯏꯁꯦ ꯋꯥꯏꯐꯥꯏꯁꯦ ꯀꯅꯦꯛ ꯇꯧꯔꯒ ꯂꯩꯔꯒ ꯑꯃꯨꯛ ꯃꯩꯁꯨ ꯃꯨꯠꯈꯤꯕꯀꯣ
ꯑꫭ
ꯑꯗꯒꯤ ꯅꯨꯡꯉꯥꯏꯇꯦ ꯑꯩꯒꯤ ꯂꯣꯏꯈ꯭ꯔꯦꯕ
ꯑꯣ ꯑꯗꯨꯗꯤ ꯅꯪ ꯐꯖꯅ ꯄꯥꯏꯈ꯭ꯔꯦ
ꯆꯥꯛꯇꯤ ꯆꯥꯔꯕꯣ
ꯎꯝ ꯆꯥꯔꯦ ꯑꯦ ꯆꯥꯛ ꯆꯥꯗ꯭ꯔꯤ ꯅꯪ
ꯑꯩꯔꯣ ꯍꯥ
ꯅꯪ ꯅꯪ ꯍꯣꯏ
ꯎꯗ꯭ꯔꯗꯤ ꯆꯥꯛ ꯆꯪꯗꯦꯕ
ꯑ
ꯑꯁ ꯌꯥꯔꯦ ꯅꯪꯁꯨ ꯑꯁ ꯑꯩ ꯑꯩ ꯉꯥꯑꯣꯏꯔꯒ ꯆꯠꯀꯅꯤꯀꯣ
ꯑꯗꯨ ꯑꯗꯨ ꯃꯥꯏꯅꯗꯤ ꯇꯧꯅꯨꯗ ꯅꯨꯡꯉꯥꯏꯇꯦꯗ ꯅꯪ ꯅꯪ ꯅꯪ ꯉꯥꯎꯅ ꯅꯪ ꯉꯥꯎꯔꯒ ꯆꯥꯠꯂꯗꯤ ꯑꯩ ꯀꯃꯥꯏꯅ ꯇꯧꯗꯣꯏꯅꯣ
ꯑꯁ ꯅꯪꯁꯨ ꯉꯥꯎꯔꯒ ꯅꯪꯁꯨ ꯉꯥꯎꯔꯒ ꯏꯟꯅꯔꯛꯄ ꯇꯥꯕ
ꯑꯩꯗꯤ ꯇꯥꯜꯂꯦ ꯑꯩꯗꯤ ꯑꯉꯥꯎꯕꯤ ꯁꯥꯅꯤꯡꯗꯦ
ꯑꯩꯅ ꯑꯉꯥꯎꯕ ꯁꯥꯔꯗꯤ ꯅꯪꯁꯨ ꯑꯉꯥꯎꯕꯤ ꯁꯥꯒꯗꯕꯅꯤꯅꯦꯍꯦ
ꯇꯂꯦ ꯇꯂꯦ
ꯑꯁ ꯃꯤꯅꯀꯣ ꯑꯁ ꯃꯣꯏ ꯑꯅꯤꯁꯦ ꯂꯞ ꯏꯁꯇꯣꯔꯤ ꯉꯇꯝꯗ ꯈꯜꯂꯝꯒꯅꯤꯀꯣ
ꯍ ꯍꯍꯍ
ꯍꯤꯍ
ꯅꯪ ꯅꯍꯥꯟ ꯅ ꯍꯥꯎꯕ ꯅꯠꯇ꯭ꯔꯣ
ꯑ ꯃꯥꯅꯦ ꯑꯗꯨꯕꯨꯗꯤ ꯑꯗꯨ ꯁꯥꯟꯅꯗ꯭ꯔꯗꯤ ꯀꯔꯤ ꯋꯥꯔꯤ ꯁꯥꯟꯅꯗꯣꯏꯕ
ꯑꯗꯨꯅꯦ ꯂꯩꯇꯦꯕ ꯑꯗꯨ ꯑꯗꯨ ꯑꯣꯏ ꯍꯥꯏꯕꯤꯒꯦ ꯏꯅꯥꯎꯁꯨ ꯇꯨꯝꯃꯤꯟꯅ ꯂꯩꯔꯣ ꯑꯩꯁꯨ
ꯑꯔꯨꯏ ꯅꯪ ꯇꯥꯖꯦꯅꯦ ꯍꯥꯏꯕꯗꯣ ꯈꯪꯕ꯭ꯔꯥ
ꯈꯪꯗꯦ ꯏꯁꯥꯏ ꯂꯥꯛꯄ꯭ꯔꯣ ꯏꯁꯥꯏ
ꯏꯁꯩꯔꯥ
ꯎꯝ
ꯑꯁ ꯈꯪꯗꯦꯗ ꯑꯩꯗꯣ ꯉꯔꯥꯡꯗ
ꯀꯔꯤ ꯍꯥꯏꯕ ꯑ ꯅꯪ ꯒꯨꯂꯤ ꯆꯥꯕ꯭ꯔꯥ ꯑ
ꯉꯥꯏꯌꯦꯕꯀꯣ ꯑꯗꯨ ꯆꯥꯛ ꯆꯥꯕ ꯂꯣꯏꯔꯦꯕꯀꯣ ꯑꯩꯁꯦ ꯆꯥꯛꯆꯥꯥ ꯂꯣꯏꯔꯦꯕ ꯑꯗꯨꯒꯅꯦ ꯑꯁ ꯇꯨꯝꯈꯤꯕ ꯋꯥꯅꯤꯗ ꯅꯨꯡꯉꯥꯏꯔꯦ ꯇꯨꯝꯕ
ꯍꯣꯏ ꯍꯣꯏꯔꯝꯒꯅꯤ ꯅꯪꯗꯣ ꯒꯨꯂꯤ ꯀꯣꯟꯗ꯭ꫪꯥ ꯀꯨꯟꯊ꯭ꯔꯥꯥꯗꯨ ꯑꯣꯏꯅ ꯆꯥꯎ ꯑꯗꯨ ꯑꯣꯏꯗꯤ ꯐꯪꯉꯦ ꯇꯥꯕ꯭ꯔꯣ ꯇꯕ꯭ꯔꯣ ꯇꯥꯕ꯭ꯔꯣ ꯍ